ꯍꯜꯂꯣ
ꯍꯜꯂꯣ ꯑꯣ ꯇꯥꯏꯌꯦ ꯚꯥꯏ
ꯗ‌ꯣ
ꯍꯥꯎ ꯍꯥꯎ ꯇꯥꯏ ꯇꯥꯏ ꯚꯥꯏ
ꯍꯂꯣ
ꯍꯜꯂꯣ
ꯍꯜꯂꯣ
ꯑꯣ ꯇꯥꯕ꯭ꯔꯣ ꯚꯥꯏ
ꯀꯩꯅꯣ ꯏꯇꯥꯎ ꯌꯥꯝ ꯅꯨꯡꯉꯥꯏꯇ ꯃꯥꯜꯂꯦ ꯅ‌ꯦꯠꯋꯥꯥꯛ ꯏꯇꯥꯎꯁꯨ ꯅ‌ꯦꯠꯋꯥꯛ ꯅꯨꯡꯉꯥꯏꯇ ꯃꯥꯜꯂꯦ ꯅꯛꯅꯕꯗꯗꯤ
ꯍꯣꯏ
ꯑꯣꯁ ꯀꯃꯥꯏ ꯇꯧꯔꯝꯃꯤꯅ‌ꯣ ꯁꯤ ꯌꯥꯝ ꯅꯨꯡꯉꯥꯏꯇ ꯃꯥꯜꯂꯦ ꯑꯣ ꯅꯨꯡꯉꯥꯏꯔꯤꯌ‌ꯦ ꯚꯥꯏ ꯀꯔꯝ ꯀꯔꯝ ꯀꯃꯥꯏ ꯀꯃꯥꯏ ꯇꯧꯔꯤꯒꯦ ꯏꯇꯥꯎꯗꯤ
ꯑꯥ ꯅꯨꯡꯉꯥꯏꯔꯤꯌ‌ꯦ ꯏꯇꯥꯎ ꯑꯗꯣ ꯍꯌꯦ ꯑꯗꯨꯝ ꯗꯨꯝ ꯍꯤꯡꯅꯕ ꯍꯣꯠꯅꯔꯤ ꯍꯥꯏꯇꯥꯔꯦ ꯏꯇꯥꯎ ꯏꯇꯥꯎꯗꯤ ꯀ ꯀꯃꯥꯏ ꯇꯧꯔꯤꯒꯦ
ꯑ ꯏꯇꯥꯎ ꯑꯗꯨꯝ ꯄꯪꯂꯩ ꯄꯪꯂꯩ ꯑꯃ ꯃꯔꯩꯔꯤꯗ ꯏꯇꯥꯎ ꯏꯇꯥꯎꯒꯤ ꯏꯆꯥꯗꯤ ꯀꯌꯥꯝ ꯆꯥꯎꯔꯒꯦ
ꯍꯣꯏ ꯆꯥꯎꯔꯦ ꯆꯥꯎꯔꯦ ꯏꯇꯥꯎ ꯀ꯭ꯂꯥꯁ ꯇꯨ ꯊ꯭ꯔꯤ ꯀꯥꯔꯦ ꯍ‌ꯣ ꯏꯇꯥꯎ ꯑꯗꯣ ꯍꯧꯖꯤꯛꯁꯦ ꯀꯔꯤ ꯀꯔꯤ ꯀꯔꯤ ꯑꯥ ꯃꯊꯦꯜ ꯆꯥꯔꯒꯦ ꯑꯣ ꯑꯗꯣ ꯍꯧꯖꯤꯛꯄꯨ ꯀꯔꯤ ꯊ‌ꯦꯜ ꯆꯥꯔꯒꯦ ꯏꯇꯥꯎꯕꯣ
ꯑꯩꯁꯦ ꯆꯝꯊ‌ꯣꯡ ꯆꯝꯊꯣꯡ ꯆꯝꯊꯣꯡ ꯑꯣꯏꯅ ꯍꯣꯠꯅꯔꯤꯌꯦ ꯍꯧꯖꯤꯛꯀꯥꯟꯁꯦ ꯀꯣꯕꯤꯁꯨ ꯀꯩꯁꯨ ꯃꯔꯥꯡ ꯀꯥꯏꯕꯅꯤꯅ ꯆꯝꯊꯣꯡ ꯑꯣꯏꯅ ꯆꯥꯔꯤꯌꯦ ꯏꯇꯥꯎꯗꯤ ꯀꯔꯤ ꯀꯔꯤ ꯃꯊꯦꯜꯅ ꯍꯥꯎꯔꯤꯒꯦ ꯍꯧꯖꯤꯛꯀꯥꯟꯁꯤꯕꯣ
ꯑꯝ ꯍꯣꯏ ꯏꯇꯥꯎ ꯏꯇꯥꯎꯅ ꯍꯥꯏꯗꯨꯒ ꯆꯞ ꯃꯥꯟꯅꯔꯦ ꯀꯥꯏ ꯀꯣꯏꯕꯤ ꯂꯩꯌꯦ ꯀꯣꯕꯤ ꯈꯔ꯭ꯗꯤ ꯆꯥꯏꯌ‌ꯦ ꯏꯇꯥꯎ
ꯎꯝ ꯑꯗꯣ ꯍꯧꯖꯤꯛꯀꯥꯟ ꯅꯣꯡꯁꯨ ꯆꯨꯕꯅꯤꯅ ꯏꯟꯁꯥꯡ ꯃꯅꯥ ꯃꯁꯤꯡ ꯊꯥꯕꯗꯨꯕꯨ ꯀꯃꯥꯏ ꯀꯃꯥꯏꯅ ꯇꯧꯔꯤꯒꯦ
ꯑꯗꯨꯝ ꯐꯩꯌꯦ ꯏꯇꯥꯎ ꯃꯣꯔꯣꯛ ꯈꯔ ꯊꯥꯔꯤꯌ‌ꯦ ꯃꯣꯔꯣꯛꯁꯨ ꯌꯥꯝ ꯐꯩꯌꯦ ꯍꯟꯗꯛꯇꯤ
ꯎꯝ ꯑꯁ ꯃꯣꯔꯣꯛꯇꯣ ꯐꯗꯤ ꯐꯖꯕꯅꯤꯗ ꯎ ꯃꯣꯔꯣꯛꯇꯣ
ꯑ ꯍꯣꯏ ꯍ ꯏꯇꯥꯎꯒꯤꯁꯦ ꯉꯥꯡꯅꯕ ꯄꯥꯛꯅ ꯇꯥꯗꯦ ꯅ‌ꯦꯠꯋꯥꯥꯛ ꯌꯥꯝ ꯅꯨꯡꯉꯥꯏꯇꯥꯕ‌ꯣ ꯏꯇꯥꯎꯒꯤꯕꯣ
ꯑ ꯅꯦꯠꯋꯥꯛꯁꯦ ꯀꯃꯥꯏꯅ ꯇꯧꯕꯅꯣ ꯈꯪꯗꯦ ꯍꯟꯗꯛꯁꯦ ꯅꯦꯠꯋꯥꯛꯁꯦ ꯌꯥꯝ ꯅꯨꯡꯉꯥꯏꯇ ꯃꯥꯜꯂꯦ ꯋꯥꯔꯤ ꯁꯥꯕꯁꯤ ꯏꯁꯂꯣ ꯌꯥꯝ ꯆꯠꯄ꯭ꯔꯥ ꯀꯩꯅꯣꯝꯗꯤ ꯇꯧꯋꯦ ꯀꯩꯅꯣ ꯇꯧꯋꯦ ꯋꯥꯔꯤꯁꯦ ꯅꯨꯡꯉꯥꯏꯇꯕ ꯃꯥꯜꯂꯦ ꯀꯩꯅꯣ ꯅ‌ꯦꯠꯋꯥꯔ꯭ꯛꯁꯦ
ꯎꯝ ꯏꯇꯥꯎꯁꯨ ꯋꯥꯔꯤ ꯌꯥꯝ ꯅꯨꯡꯉꯥꯏꯇꯕ ꯃꯥꯜꯂꯦꯕ
ꯎꯝ ꯅ‌ꯦꯠꯋꯥꯔ꯭ꯛꯁ‌ꯦ ꯅꯨꯡꯉꯥꯏꯔꯗꯤ ꯅꯨꯡꯉꯥꯏꯒꯗꯕꯅꯤꯅ ꯇꯧꯔꯤꯁꯦ ꯐꯣꯟꯒꯤꯗ ꯅ‌ꯦꯠꯋꯥꯔ꯭ꯛ ꯇꯤ ꯀꯩꯁꯨ ꯇꯧꯕ ꯅꯠꯇꯦꯕꯀꯣ
ꯎꯝ
ꯈꯪꯗꯦꯅ‌ꯦ ꯇꯧꯔꯤ ꯅꯦꯠꯋꯥꯛꯁꯤ
ꯐꯣꯟꯒꯤ ꯅꯦꯋꯥꯥꯛꯇꯤ ꯀꯩꯁꯨ ꯇꯧꯗꯦ ꯅꯦꯠꯇꯨꯕꯨ ꯈꯤꯇꯪ ꯅꯨꯡꯉꯥꯏꯇꯦ ꯍꯥꯏꯕꯋꯥꯅꯦꯕ
ꯎꯝ ꯍꯝ
ꯎꯝ ꯆꯥꯛ ꯏꯁꯤꯡꯗꯤ ꯑꯗꯨꯝ ꯀꯣꯕꯤꯅ ꯃꯍꯥꯎꯔꯦ ꯍꯥꯏꯕꯗꯨꯅꯤ ꯑꯗꯣ ꯅꯣꯡ ꯐꯥꯗꯣꯛꯇꯤ ꯑꯍꯥꯎꯕ ꯑꯝꯇꯗꯤ ꯆꯥꯁꯤꯗꯅ ꯏꯇꯥꯎ
ꯑ ꯅꯣꯡ ꯉꯥꯏꯕꯨ ꯉꯥꯏꯅꯤꯡꯗ꯭ꯔꯕꯃꯤꯗ ꯅꯣꯡ ꯐꯥꯇꯣꯛꯇꯣ ꯑꯩꯗꯤ ꯉꯁꯤꯃꯛ ꯑꯣꯏꯅꯤꯡꯉꯕꯅꯤ ꯑꯩ
ꯎꯝ
ꯑꯩꯁꯤꯕꯨ ꯑꯗ ꯀꯨꯏꯔꯦꯅ ꯈꯜꯂꯝꯃꯤꯅꯤ ꯏꯇꯥꯎ
ꯎꯝ ꯑꯗꯣ ꯆꯥꯁꯦ ꯍꯟꯗꯛꯇꯤ ꯑꯍꯥꯎꯕ ꯑꯝꯇꯪ
ꯀꯩꯅꯣꯒꯤ ꯃꯅꯤꯡꯒꯤ ꯏꯪꯈꯣꯟꯗ ꯄꯥꯟꯕ ꯎ ꯃꯣꯔꯣꯛꯇꯣ ꯑꯗꯨꯕꯨ ꯀꯃꯥꯏ ꯀꯃꯥꯏ ꯇꯧꯔꯒꯦ ꯑꯗꯨ ꯑꯁ ꯀꯨꯏꯔꯦꯅꯦ ꯑꯗꯨꯒꯤ ꯍꯤꯡꯒꯣꯜꯗꯣ ꯑꯩꯁꯨ ꯂꯥꯛꯇꯕ
ꯎꯝ ꯑꯗꯨꯝ ꯐꯩꯌꯦ ꯏꯇꯥꯎ ꯍꯟꯗꯛꯇꯤ ꯑꯗꯨꯝ ꯈꯔ ꯄꯥꯟꯕ ꯃꯥꯜꯂꯦ
ꯎꯝ ꯃꯅꯤꯡꯒꯤ ꯍꯤꯡꯒ‌ꯣꯜꯗꯣ ꯐꯗꯤ ꯐꯕꯅꯤꯅꯦ ꯑꯗꯨꯗꯣ
ꯎꯝ ꯃꯌꯥꯝꯅꯁꯨ ꯑꯗꯨꯝ ꯍꯥꯏꯅꯩꯗ ꯂꯩꯄꯥꯛ ꯂꯩꯍꯥꯎꯗꯣ ꯑꯗꯨꯅꯦ ꯏꯇꯥꯎꯕ‌ꯣ ꯍꯧꯛꯁꯦ ꯀꯃꯥꯏ ꯀꯃꯥꯏꯅ ꯇꯧꯔꯤꯅꯣ ꯅꯨꯡꯉꯥꯏ ꯑꯗꯨꯝ ꯆꯥꯡ ꯑꯝꯗ ꯑꯗꯨꯝ ꯅꯨꯡꯉꯥꯏꯔꯤꯕ ꯅꯠꯇ꯭ꯔꯣ
ꯅꯨꯡꯉꯥꯏꯕ ꯍꯥꯏꯁꯦ ꯅꯨꯡꯉꯥꯏꯔꯤꯌꯦ ꯅꯨꯡꯉꯥꯏꯕ ꯀꯩꯗꯧꯕ ꯅꯨꯡꯉꯥꯏꯔ‌ꯣꯏꯗꯤꯅ‌ꯣ ꯀꯩꯅꯣꯅꯦ ꯏꯇꯥꯎ ꯑꯗꯨꯕꯨ ꯑꯗꯣ ꯍꯟꯗꯛꯁꯦ ꯑꯩꯁꯦ ꯀꯩꯅꯣ ꯇꯧꯕꯅꯦ ꯍꯟꯗꯛ ꯌꯦꯟꯁꯥꯡ ꯃꯅꯥ ꯃꯁꯤꯡ ꯈꯔ ꯊꯥꯕꯗꯣ ꯑꯗꯨꯗꯣ ꯑꯩ ꯑꯂꯨ ꯈꯔ ꯊꯥꯏꯗꯅ ꯑꯗꯨ ꯑꯂꯨ ꯈ ꯑꯣ ꯀꯩꯅꯣ ꯇꯧꯋꯦ ꯍꯟꯗꯛꯁꯦ ꯅꯣꯡ ꯈꯔ ꯅꯪꯗꯅ ꯑꯩꯁꯦ ꯂꯣꯛꯄꯁꯦ ꯅꯪꯒꯗ꯭ꯔꯥ ꯅꯪꯉꯣꯏꯗ꯭ꯔꯅ ꯁꯨꯝ ꯈꯟꯖꯅꯔ ꯂꯩꯌꯦꯕ ꯑꯗꯨ ꯃꯅꯥ ꯃꯁꯤꯡꯕꯨꯗꯤ ꯃꯅꯥ ꯀꯩ ꯀꯩꯕꯨꯗꯤ ꯈꯔ ꯈꯔ ꯄꯠꯊꯕ ꯍꯧꯗꯔꯛꯑꯦ ꯀꯩꯅꯣꯕꯨꯗꯤ ꯂꯣꯛꯄꯕꯨꯗꯤ ꯌꯥꯔꯕꯅꯦ ꯑꯗꯣ ꯑꯩꯅ ꯈꯤꯇꯪ ꯂꯩꯈꯤꯁꯤꯔꯥ ꯅꯠꯇ꯭ꯔꯒ ꯑꯁꯪꯕ ꯈꯔ ꯌꯥꯎꯔꯤꯕ ꯑꯗꯨꯒꯤ ꯇꯧꯁꯦ ꯃꯊꯥ ꯁꯥꯔꯝꯃꯤꯅꯤꯅꯦ ꯇꯧꯔꯤꯁꯦ
ꯎꯝ ꯑꯗꯨꯅꯦ ꯇꯧ ꯇꯧ ꯑꯗꯨꯅꯤ ꯏꯇꯥꯎꯁꯨ ꯍꯟꯗꯛꯁꯦ ꯍꯣꯠꯅꯧ ꯍꯟꯗꯛꯁꯦ ꯑ ꯃꯅꯥ ꯃꯁꯤꯡ ꯈꯔ ꯊꯥꯛꯑꯒ ꯏꯔꯥꯡꯁꯤ ꯑꯅꯥ ꯐꯠꯇꯕꯅꯤꯅ ꯑꯗꯨꯅ ꯃꯅꯥ ꯃꯁꯤꯡꯗꯅ ꯐꯪꯉꯛꯏꯗꯅ ꯆꯥꯗꯗꯤ ꯌꯥꯗꯕꯅꯤꯅꯀꯣ ꯆꯥꯅꯕ ꯑꯗꯨ ꯑꯗꯨꯃꯥꯏꯅ ꯍꯣꯠꯅꯗꯗꯤ ꯎꯄꯥꯏ ꯂꯩꯔꯣꯏ
ꯑꯗꯣ ꯏꯇꯥꯎ ꯍꯟꯗꯛꯁꯦ ꯀꯔꯝꯕ ꯅꯨꯃꯤꯠꯇ ꯆꯥꯁꯦ ꯍꯥꯏꯕꯅꯣ ꯇꯧꯔꯤꯁꯤꯕꯣ
ꯆꯥꯕꯁꯦ ꯀꯩꯅꯣ ꯌꯦꯡꯉꯁꯦ ꯅꯣꯡꯒꯤ ꯐꯤꯕꯝꯁꯤꯁꯨ ꯈꯔ ꯐꯠꯇ꯭ꯔꯤꯕꯅꯤꯅ ꯑ ꯄꯥꯎ ꯆꯒꯨꯝꯕꯕꯁꯤ ꯈꯔ ꯍꯥꯡꯒꯗ꯭ꯔꯅ ꯈꯔ ꯄꯥꯎꯗꯤ ꯐꯪꯉꯦ ꯑꯗꯨꯅ ꯌꯥꯔꯒꯗꯤ ꯍꯌꯦꯡ ꯍꯆꯤꯠꯠꯇꯣꯏꯅ ꯑꯗꯨꯝ ꯁꯤꯟꯁꯤꯔꯅ ꯈꯜꯂꯤꯕ
ꯎꯝ ꯑꯗꯣ ꯀꯔꯤ ꯀꯔꯤ ꯀꯔꯤ ꯑꯣꯏꯅ ꯃꯊꯦꯜ ꯑꯣꯏꯅ ꯂꯥꯡꯁꯤꯒꯦ ꯍꯟꯗꯛꯁꯤꯕꯣ ꯆꯥꯕꯁꯤꯕꯨ ꯆꯥꯃꯤꯟꯅꯗꯕꯁꯨ ꯀꯨꯏꯔꯦ
ꯆꯥꯕꯁꯤ ꯀꯩꯅꯣ ꯇꯧꯔꯁꯤꯗꯩ ꯏꯇꯥꯎ ꯁꯥ ꯑꯃ ꯌꯦꯟ ꯑꯃ ꯆꯥꯕꯗꯗꯤ ꯑꯗꯨꯗꯤ ꯄꯤꯛꯄ ꯄꯤꯛꯄ ꯆꯥ ꯂꯩꯕꯅꯤꯅ ꯊꯥꯎꯁꯨ ꯑꯣꯏꯔꯦ ꯍꯛꯆꯥꯡꯁꯨ ꯀꯩꯁꯨ ꯅꯨꯡꯉꯥꯏꯔꯣꯏ ꯆꯝꯅ ꯆꯝꯅ ꯆꯥꯕ ꯈꯔ ꯀꯩꯅꯣ ꯇꯧꯔꯒ ꯌꯦꯟ ꯆꯥꯁꯦ ꯍꯥꯏꯇꯥꯔꯒꯅ ꯆꯝꯅ ꯁꯨꯝ ꯂꯩ ꯑꯗꯨꯅ ꯁꯥꯐꯨꯠ ꯑꯣꯏꯔ ꯑꯃ ꯑꯣꯏꯔ ꯒ꯭ꯌꯥꯟ ꯇꯥꯅ ꯆꯝꯅ ꯇꯧꯔꯒ ꯑꯗꯨꯃꯥꯏꯅ ꯄꯨꯟꯕ ꯅꯨꯡꯉꯥꯏꯕ ꯃꯑꯣꯡꯗ ꯇꯧꯔꯒ ꯆꯥꯔꯁꯦ
ꯑ ꯑꯗꯨꯕꯨꯗꯤ ꯑꯣꯏꯌꯦ ꯑꯗꯨꯁꯨ ꯑꯃ ꯌꯥꯎꯍꯜꯂꯁꯦ ꯎꯝ ꯅꯠꯇꯥꯎꯗꯤ ꯈꯪꯉꯝꯒꯅꯤ ꯃꯈꯣꯡ ꯃꯔꯤ ꯄꯥꯉꯗꯅ ꯑꯗꯨꯅ ꯍꯦꯟꯅ ꯆꯥꯅꯤꯡꯉꯤꯗ
ꯏꯍꯦ ꯑꯩꯁꯦ ꯋꯥ ꯈꯪꯗꯕ ꯇꯥꯔꯗ꯭ꯔꯦ ꯇꯧꯁꯤꯕꯣ ꯌꯥꯏꯌꯦ ꯌꯥꯏꯌꯦ ꯌꯥꯏꯌꯦ ꯑꯩꯈꯣꯏꯒꯤ ꯃꯈꯥ ꯂꯩꯀꯥꯏꯒꯤ ꯇꯣꯝꯆꯧꯒꯤ ꯃꯥꯒꯤ ꯑꯃ ꯂꯩꯒꯨꯝ ꯇꯧ ꯇꯥꯏ
ꯎꯝ
ꯑꯗꯣ ꯋꯥꯔꯤꯗꯣ ꯂꯣꯏꯁꯤꯜꯂꯁꯦ ꯀꯩꯅꯣ ꯄꯥꯎ ꯐꯥꯎꯅꯔꯒ ꯑꯗꯨꯗꯣ ꯋꯥꯔꯤ ꯂꯣꯏꯁꯤꯜꯂꯁꯦ ꯑꯗꯨꯒ ꯑꯗꯨꯗ ꯑꯣꯏꯅ ꯍꯦꯛꯇ ꯇꯧꯔꯁꯤ ꯀꯩꯗꯧꯔꯒꯦꯗꯣ
ꯑꯣ ꯍꯣꯏ ꯑꯩꯈꯣꯏ ꯇꯨꯝꯖꯔꯣꯏꯒꯦ ꯍꯥꯏꯁꯤꯗꯣ ꯀꯔꯤ ꯀꯩꯀꯩꯕꯨ ꯐꯪꯉꯒꯦ ꯍꯧꯖꯤꯛꯄꯨ ꯃꯥꯕꯨ
ꯀꯔꯤꯅꯣꯅꯦꯍꯦ ꯂꯩꯀꯥꯏꯗ ꯇꯣꯝꯆꯧ ꯍꯥꯏꯗꯤ ꯂꯣꯏꯔꯛꯑꯦ ꯀꯥꯏꯗꯒꯤ ꯂꯩꯀꯥꯏꯒꯤ ꯑꯉꯥꯡ ꯑꯗꯨꯗꯒꯤ ꯈꯨꯟ ꯑꯔꯥꯞ ꯗꯒꯤ ꯂꯥꯛꯄ ꯑꯍꯟ ꯑꯉꯥꯡꯗꯒꯤ ꯂꯣꯏꯅ ꯈꯪꯉꯤꯕꯅꯤ ꯇꯣꯝꯆꯧ ꯈꯨꯔꯥꯎ ꯇꯣꯝꯆꯧ ꯍꯥꯏꯒꯗꯤ ꯂꯣꯏꯔꯦ ꯀꯩꯗꯧꯒꯦ ꯇꯥꯣ
ꯑꯣ ꯑꯗꯨꯕꯨꯗꯨ ꯑꯣꯏꯕ ꯑꯗꯣ ꯍꯥꯎꯒꯗꯕꯗꯣ ꯑꯩꯅ ꯆꯥꯅꯤꯡꯕꯗꯣ ꯄꯥꯂꯛ ꯇꯧꯗꯗꯅꯅꯤ ꯃꯤ ꯇꯥꯎꯁꯤꯅ
ꯁꯣꯏꯔꯕꯅꯤ ꯁꯣꯏꯔꯕꯅꯤ ꯇꯥꯎ ꯋꯥ ꯈꯪꯗꯕ ꯇꯥꯔꯕꯅꯤꯅ ꯇꯥꯎꯁꯦ ꯇꯧꯔꯁꯦ ꯇꯧꯔꯁꯦ ꯑꯩ ꯀꯩꯅꯣ ꯇꯧꯔꯒꯦ ꯑꯩ ꯍꯣꯔꯦꯟꯗ ꯀꯩꯅꯣ ꯄꯥꯎ ꯂꯧꯅꯔꯒꯦ ꯑꯗꯨꯒ ꯀꯩꯅꯣ ꯇꯧꯅꯣ ꯇꯧꯖꯩ ꯇꯣ
ꯑꯣ ꯑꯩꯣꯏ ꯄꯥꯎꯗꯨ ꯂꯧꯅꯔꯣ ꯑꯗꯨꯒ ꯅꯣꯡ ꯆꯤꯡ ꯐꯔꯛꯄꯒ
ꯈꯨꯗꯛꯇ ꯏꯊꯧꯥꯎ ꯆꯥꯅꯕꯁꯤꯗꯤ ꯅꯣꯡ ꯆꯤꯡ ꯇꯥꯔꯤ ꯀꯥꯟꯁꯤꯗꯅ ꯍꯦꯟꯅ ꯅ ꯍꯒꯗ꯭ꯔꯦ ꯅꯗꯤꯛ ꯈꯂꯤꯗ
ꯆꯥꯟꯅꯗꯣꯔꯤꯕꯅꯤ ꯆꯥꯟꯅꯗꯣꯔꯤꯕꯅꯤ ꯑꯗꯨꯅꯕꯨ ꯍꯥꯏꯔꯤꯁꯤꯗꯤ ꯇꯥꯑꯣ ꯍꯌꯦꯡꯁꯤ ꯇꯣꯟꯗꯣꯡꯁꯤꯡꯕꯨꯗꯤ ꯇ ꯂꯩꯕꯨꯗꯤ ꯂꯩ ꯑꯗꯨ ꯑꯣꯏꯇꯥꯔꯒꯁꯨ ꯌꯥꯝꯅ ꯀꯟꯕꯗꯨꯗꯤ ꯑꯣꯏꯔꯔꯣꯏ ꯑꯗꯨꯅ ꯑꯩ ꯉꯡꯆꯤꯠꯇꯨ ꯑꯩ ꯁꯤꯟꯖꯤꯜꯂꯁꯤꯔꯅ ꯈꯜꯂꯤꯕꯅꯦ ꯑꯗꯨꯒꯤꯅꯤꯗꯥꯏꯇꯣ
ꯏꯇꯥꯡꯅꯗꯤ ꯍꯌꯦꯡ ꯍꯪꯆꯤꯠ ꯍꯥꯏꯔꯤꯕ ꯑꯩꯗꯤ ꯍꯌꯦꯡꯃꯛꯇ ꯁꯤꯜꯂ ꯖꯤꯔꯅ ꯈꯜꯂꯤꯕ ꯏꯇꯥꯎ
ꯏꯇꯥꯎ ꯋꯥꯍꯩꯗꯨꯕꯨ ꯍꯌꯦꯡꯁꯦ ꯍꯥꯏꯕ ꯋꯥꯅꯤꯗꯤ ꯏꯇꯥꯎ ꯋꯥꯔꯤ ꯍꯥꯏꯔ ꯍꯣꯔꯦꯟ ꯂꯣꯏ ꯂꯣꯏꯁꯤꯟꯅꯔꯗꯧꯅꯤ ꯍꯌꯦꯡꯗ ꯍꯦꯛꯇ ꯄꯨꯜꯂꯁꯤ
ꯍꯣꯏ ꯑꯗꯨꯅꯤꯗꯅ ꯏꯇꯥꯎꯅ ꯑꯗꯣ ꯏꯇꯥꯎꯅ ꯂꯝꯕꯤꯗ ꯊꯣꯛꯑꯦ ꯑꯥ ꯍꯌꯦꯡꯗꯣ ꯑꯥ ꯃꯈꯣꯡ ꯃꯔꯤ ꯄꯥꯟꯕꯗꯣ ꯏꯇꯥꯎꯅ ꯅꯇꯥꯎꯒꯤ ꯍꯥꯏꯗ꯭ꯔꯁꯨ ꯈꯪꯕꯅꯤ ꯌꯦꯒꯦ ꯍꯌꯦꯡ ꯁꯣꯏꯗꯕꯤ ꯄꯤꯕꯤ ꯂꯩꯔꯛꯍꯣꯏ
ꯎꯠꯊꯣꯛꯄꯅꯦ ꯏꯇꯥꯎ ꯇꯧꯗ ꯅꯠꯇ ꯂꯥꯛꯏꯕ ꯅꯇꯥꯎꯅꯤ ꯀꯩꯗꯧꯔꯒꯦ ꯇꯥꯎ ꯀꯔꯤꯝ ꯈꯜꯂꯨꯅꯣ ꯑꯗꯨꯒꯤꯗꯤ ꯏꯇꯥꯎꯒꯤ ꯍꯥꯏꯕꯕꯨ ꯄꯨꯟꯕꯝꯗꯣ ꯄꯨꯟꯐꯝꯗꯨꯗꯤ ꯈꯔ ꯌꯦꯡ ꯌꯦꯡꯕꯤꯔꯝꯃꯣ ꯑꯇꯣꯞꯄꯗꯤ ꯀꯩꯝꯇ ꯈꯟꯕꯤꯔꯨꯅꯨ ꯅꯇꯥꯎꯅ ꯐꯅꯕ ꯁꯤꯟꯖꯔꯛꯑꯒꯦ ꯑꯗꯨꯗꯤ
ꯎꯝ ꯎꯝ ꯑꯣ ꯀꯩꯝ ꯈꯜꯂꯨꯅꯨ ꯀꯩꯝ ꯑꯣ
ꯑꯗꯣ ꯑꯩ ꯀꯩꯅꯣꯒꯤꯁꯦ ꯏꯇꯥꯎꯒꯤꯁꯦ ꯋꯥꯔꯤꯁꯦ ꯅꯨꯡꯕꯨꯗꯤ ꯅꯨꯡꯉꯥꯏꯕꯅꯦ ꯑꯗꯣ ꯅꯦꯋꯥꯛꯁꯦ ꯅꯦꯋꯥꯛꯁꯦ
ꯇꯥꯎ ꯑꯣ ꯀꯩꯝ ꯈꯜꯂꯨ ꯑꯩꯈꯣꯏꯒꯤ ꯃꯨꯋꯥꯏꯇꯦ ꯑꯥ ꯑꯩ ꯑꯗꯨꯝ ꯑꯩꯈꯣꯏꯒꯤ ꯃꯅꯤꯡꯒꯤ ꯌꯨꯝꯗꯣ ꯎꯝ ꯀꯩ ꯍꯥꯏꯅꯤ ꯆꯥꯛꯈꯨꯝ ꯍꯥꯏꯇꯥꯔꯦꯗꯅ ꯌꯨꯝꯗꯣ ꯎꯝ ꯑꯗꯨ ꯑꯗꯣꯝꯗ ꯑꯉꯥꯡꯁꯤꯡ ꯅꯨꯄꯤ ꯑꯉꯥꯡꯁꯤꯡꯗꯤ ꯑꯗꯨꯝ ꯃꯣꯏ ꯊꯣꯛꯄ ꯃꯣꯏ ꯃꯃꯥꯡꯗ ꯑꯗꯨꯝ ꯂꯩ ꯖꯅꯤ ꯑꯩꯈꯣꯏꯒꯤ ꯍꯥꯏꯕꯨ ꯅꯨꯡꯉꯥꯏꯔ ꯂꯣꯏꯔꯦ ꯃꯅꯤꯡꯒꯤꯗꯨꯗ ꯎꯝ ꯐꯖꯅ ꯇꯧꯔꯁꯤ ꯀꯩꯗꯧꯔꯒꯦ ꯑꯩꯈꯣꯏꯗꯤ ꯁꯥ ꯁꯥ ꯏꯃꯨꯡꯗꯗꯤ ꯁꯥ ꯌꯦꯟ ꯀꯩꯀꯥ ꯆꯥꯕ ꯗꯤ ꯑꯍꯟꯗꯨꯅ ꯌꯥꯗ꯭ꯔꯃꯤꯅ ꯑꯥ ꯃꯅꯤꯡꯒꯤ ꯍꯥꯏꯇꯥꯔꯦꯗꯅ ꯑꯗꯨꯗ ꯂꯩꯇꯣꯝ ꯃꯣꯏ ꯂꯩꯗꯗꯨꯗ ꯍꯦꯛꯇ ꯍꯣꯠꯅꯔꯁꯦ
ꯌꯥꯏꯌꯦ ꯌꯥꯏꯌꯦ ꯇꯥꯎ ꯃꯤꯁꯨ ꯈꯔ ꯆꯤꯛꯄꯀꯣ ꯑꯥ ꯑꯗꯨꯗ ꯑꯣꯏꯅ ꯁꯤꯠꯂꯁꯤ ꯏꯇꯥꯎ ꯑꯗꯨꯗꯤ
ꯍꯥꯥ ꯇꯥꯕ꯭ꯔꯣ ꯏꯇꯥꯎ
ꯑꯣ ꯇꯥꯏ ꯇꯥꯏ ꯏꯇꯥꯎ
ꯑꯣ ꯍꯣꯏ ꯑꯗꯣ ꯍꯌꯦꯡ ꯍꯦꯛꯇꯥꯇ ꯁꯤꯟꯖꯤꯜꯂꯁꯤ ꯀꯣ ꯏꯇꯥꯎ
ꯐꯔꯦ ꯐꯔꯦ ꯇꯥꯎ ꯄꯥꯎ ꯑꯀꯨꯞꯄ ꯃꯔꯣꯜꯗꯣ ꯍꯣꯔꯦꯟ ꯑꯃꯨꯛ ꯂꯧꯅꯔꯁꯤ ꯑꯗꯨꯗꯤ
ꯎꯝ ꯎꯝ ꯎꯝ ꯏꯇꯥꯎ
ꯐꯔꯦ ꯐꯔꯦ ꯏꯇꯥꯎ